ꯍꯜꯂꯣ ꯇꯥꯕ꯭ꯔꯣ
ꯑ
ꯀꯅꯥꯗꯣ ꯐꯣꯟ ꯄꯥꯏꯈꯠꯁꯦ ꯐꯣꯟ ꯇꯧꯔꯛꯏꯁꯦ
ꯑꯩꯅꯦ ꯚꯨꯠꯅꯦ
ꯄꯨꯂꯣ ꯑꯌꯨꯀꯤ ꯄꯨꯂꯣꯃꯤꯗꯥ ꯅꯨꯃꯤꯗꯥꯡꯒꯤ ꯔꯂꯣ ꯑꯌꯨꯀꯤ ꯠꯂꯣ
ꯅꯨꯃꯤꯠ ꯆꯨꯞꯄ ꯑꯃꯒꯤ ꯕꯨꯠꯅꯦ
ꯅꯨꯃꯤꯠꯇ ꯑꯃꯒꯤꯒꯤ ꯐꯣꯏ
ꯌꯥꯁ
ꯑꯩꯗꯤꯄꯕꯨꯖꯥ ꯐꯅꯤꯡꯒꯦ
ꯑꯣꯏꯕꯨ ꯇꯥꯔ ꯃꯥꯒꯤ ꯃꯆꯤꯟꯖꯥꯛ ꯄꯤꯌꯣ ꯑꯗꯨ ꯅꯠꯇ꯭ꯔꯗꯤ ꯐꯨꯕ ꯌꯥꯔꯣꯏ
ꯖꯔꯂꯦ
ꯕꯨꯊꯀꯤ ꯃꯖꯤꯖꯕꯤ ꯔꯦꯗꯤ ꯐꯨꯕ ꯌꯥꯗꯦ ꯑꯉꯥꯡ ꯑꯣꯏꯔꯤꯉꯩꯗꯒ ꯕꯨꯠꯇꯒꯤ ꯄꯩꯁꯥ ꯄꯨꯕ ꯌꯥꯏ ꯀꯥꯏꯅꯒ ꯍꯥꯏꯕꯗꯨꯣ ꯇꯥꯗ꯭ꯔꯣ
ꯑ ꯇꯥꯖꯦ ꯇꯥꯖꯕꯤ
ꯇꯥꯗ꯭ꯔꯤꯕꯣ ꯇꯥꯔꯝꯃꯣꯏꯅꯦ
ꯍꯥꯏꯗꯤ ꯀꯅꯥꯅꯣ ꯍꯥꯏꯕ ꯑꯗꯨ ꯋꯥꯗꯦ
ꯝ ꯑꯉꯥꯡ ꯑꯣꯏꯔꯤꯉ ꯏꯗ ꯑꯁ ꯑꯍꯟꯁꯤꯡꯗꯒ ꯍꯥꯏꯅꯕꯗ ꯑꯁ ꯕꯨꯠꯇꯒꯤ ꯄꯩꯁꯥ ꯄꯣꯛꯕ ꯌꯥꯏ ꯀꯥꯏ ꯍꯥꯏꯅ
ꯑꯣ ꯑꯁ ꯑꯉꯥꯡ ꯑꯣꯏꯔꯤꯀꯥꯟꯗ ꯑꯩꯈꯣꯏꯅ ꯌꯥꯝꯅ ꯄꯪꯕ ꯑꯃ ꯍꯥꯏꯕꯤꯌꯔꯥ
ꯍꯥꯏꯔꯅꯦ
ꯎꯝ ꯑ ꯑꯃꯨꯛꯀ ꯍꯥꯏꯕ ꯍꯥꯏꯛꯇꯅꯦ ꯋꯥꯔ ꯅꯠꯇꯣ
ꯑꯥ ꯑꯩꯖꯨꯀꯥꯟ ꯇꯣ
ꯑꯁꯨ ꯀꯥ ꯀꯧꯕ꯭ꯔꯥ ꯑꯗꯨ ꯃꯀꯣꯛ ꯃꯀꯣꯛ ꯀꯟꯕꯗꯣ
ꯍꯣꯏ ꯅꯨꯡꯅ ꯑꯍꯥꯎ ꯌꯥꯎꯕꯗꯣ ꯌꯦꯇꯨꯝ ꯌꯦꯇꯨꯝꯗꯣ ꯀꯣꯠꯂꯒꯅ ꯈꯤꯪ ꯆꯥꯕꯪꯗꯣ
ꯎꯝ ꯎꯝ ꯑꯗꯨꯏꯗꯣ ꯑꯩꯈꯣꯏꯔꯣꯝꯗ ꯄꯥꯝꯕꯤ ꯑꯃ ꯂꯩꯌꯦꯕ
ꯑꯦ ꯑꯗꯨꯗꯣ ꯄꯥꯟꯕ꯭ꯔꯣ ꯅꯣꯏꯔꯣꯝꯗ
ꯑꯁ ꯌꯥꯝ ꯆꯥꯎꯋꯦ ꯌꯥꯝꯅ ꯋꯥꯡꯉꯦ
ꯌꯥꯝꯃ ꯄꯥꯕꯤ ꯎꯗꯒꯤ ꯑꯦ
ꯑꯦ ꯎꯗꯔꯤꯕ
ꯎꯗꯔꯤ
ꯑꯁꯌꯥ ꯅ ꯁꯥꯍꯍꯤꯗꯕꯥ ꯂꯤꯗꯥ
ꯑꯥ
ꯌꯥꯝꯅ ꯋꯥꯡꯉꯦ ꯑꯁ ꯐꯖꯅ ꯄꯥꯜꯂꯦꯕ ꯑꯌꯨꯛ ꯈꯨꯗꯤꯡ ꯑꯌꯨꯛ ꯉꯟꯇꯥ ꯑꯌꯨꯛ ꯉꯟꯇꯥ ꯄꯨꯡ ꯑꯍꯨꯝ ꯐꯖꯅ ꯀꯦꯟꯈꯠꯂꯛꯑꯦ ꯎꯝ ꯀꯦꯍꯜꯂꯦ ꯃꯥꯗꯣ ꯀꯩꯅꯣꯃ ꯎꯝ ꯍꯩꯖꯡ ꯐꯥꯔꯗꯤꯀꯣ ꯑꯗꯨꯝ ꯇꯥꯔꯛꯀꯗꯣꯏꯅꯦ ꯃꯊꯟꯗ ꯃꯊꯟꯇ ꯇꯥꯔꯛꯇꯣꯏꯅꯦ ꯍꯖꯤꯡ ꯐꯔꯛꯑꯗꯤ
ꯑꯣ ꯀꯦꯜꯂꯗꯤ ꯈꯔ ꯈꯔ ꯐꯟꯖꯤꯜꯂ ꯊꯝꯕꯤꯌꯨꯅꯦ ꯑꯩ ꯂꯧꯒꯦ
ꯍꯧꯖꯤꯞ ꯑꯃꯨꯛ
ꯃꯥꯁꯦ ꯀꯔꯝꯕ ꯃꯇꯝꯗ ꯄꯥꯟꯒꯦ
ꯃꯥꯗꯨ ꯅꯨꯡꯁꯤꯠ ꯃꯇꯝ ꯅꯨꯡꯁꯤꯠ ꯃꯇꯝꯗ ꯅꯨꯡꯁꯤꯠꯁꯤꯜꯂꯛꯄꯗ
ꯃꯥꯔꯆ ꯑꯦꯄ꯭ꯔꯤꯜ ꯃꯦ ꯃꯥꯔꯁ ꯑꯦꯄ꯭ꯔꯤꯜ ꯃꯦ ꯑꯗꯨꯋꯥꯏꯗ ꯑꯣꯏꯕ ꯃꯥꯜꯂꯦ ꯃꯥꯥꯏꯗꯣ ꯑꯁ ꯈꯨꯟꯕ ꯆꯠꯂꯦ ꯄꯨꯡ ꯑꯍꯨꯝ ꯑꯗꯨꯋꯥꯏꯗ ꯑꯩꯈꯣꯏꯗꯤ
ꯑꯗꯨꯒ ꯊꯨꯂꯛꯑ ꯀꯥꯟꯗ ꯀꯩꯅꯣ ꯃꯥꯒꯤ ꯈ꯭ꯋꯥꯏꯗꯒꯤ ꯑꯍꯥꯎꯕ ꯑꯍꯥꯎꯕ ꯂꯩꯕꯗꯣ ꯀꯩ ꯍꯥꯏꯕ꯭ꯔꯥ ꯑꯗꯨꯅꯤꯗꯣ
ꯎꯂꯕ ꯍꯥꯏꯗꯤ ꯀꯔꯤꯩꯅꯣ
ꯎꯝ ꯍꯕꯂ ꯍꯕ ꯂꯩ ꯍꯥꯏꯕꯗꯣ
ꯎꯝ
ꯑꯩꯈꯣꯏꯗꯤ ꯑꯩꯈꯣꯏ ꯆꯥꯗꯦ ꯑꯗ ꯍꯪꯁꯤꯡꯕꯨ ꯆꯥꯍꯟꯗꯦ
ꯀꯩꯌꯥ
ꯑꯗꯨꯒꯨꯝꯕ ꯑꯗꯨꯒꯨꯝꯕ ꯍꯧꯒꯂꯗ ꯑꯉꯥꯡꯁꯤꯡ ꯂꯣꯏ ꯆꯥꯔꯗꯤ ꯅꯣꯏ ꯅꯣꯏ ꯄꯥꯏꯊꯣꯛꯈꯅꯤ ꯅꯨꯡꯁꯤꯠꯂꯥꯛꯑꯀꯥꯟꯗ ꯅꯣꯏ ꯄꯥꯏꯊꯣꯛꯈꯅꯤ ꯑꯩꯈꯣꯏ ꯆꯥꯔꯤ ꯑꯗꯨ ꯊꯂꯛꯑꯗꯤ ꯑꯍꯟꯁꯤꯡꯒꯤ ꯑꯗꯨꯝ ꯄꯤꯌꯦ
ꯁꯤ
ꯌꯥꯝ ꯄꯪꯕꯒꯤ ꯇꯥꯕꯗ ꯑꯗꯨ ꯆꯥꯔꯗꯤ ꯄꯥꯏꯊꯣꯛꯑꯑꯅꯤ ꯍꯥꯏꯌꯦ
ꯎ
ꯑꯗꯨꯔꯒ ꯊꯂꯛꯑꯕ ꯑꯗꯨ ꯑꯟꯒꯤ ꯄꯤ ꯌꯦꯈꯣꯏ
ꯌꯥꯝ ꯐꯉꯤꯀꯣ
ꯎꯝ
ꯇꯣꯛꯅꯤꯡꯕꯗꯤ ꯁꯤ ꯈꯜꯂꯨꯔꯒ
ꯍ
ꯅꯣꯏꯁꯨ ꯅꯣꯏꯁꯨ ꯑꯗꯨꯃꯥꯏꯅ ꯆꯥꯕ꯭ꯔꯥ ꯑꯗꯨꯏꯗꯣ
ꯌꯦ ꯇꯅ ꯀꯣꯜꯒꯣꯂꯒꯖꯑ ꯑꯉꯥꯡ ꯑꯣꯏꯔꯤꯉꯩꯗ ꯆꯥꯔꯦꯗ ꯍꯧꯖꯤꯛꯇꯤ ꯆꯥꯒꯦꯗ ꯀꯨꯏꯔꯦ ꯍꯧꯖꯤꯛꯇꯤ ꯑꯣꯏꯅ ꯇꯣꯡꯕ ꯈꯛꯇ ꯑꯣꯏꯅ ꯌꯣꯜꯂꯦꯅ ꯗ꯭ꯔꯥꯏ ꯐ꯭ꯔꯨꯠꯁꯇ ꯆꯤꯡꯉꯒ ꯌꯣꯜꯂꯦꯅ ꯑꯗꯨ ꯑꯣꯏꯅ ꯂꯩꯔꯁꯥ
ꯑꯗꯨꯁꯨ ꯑꯗꯨ ꯍꯦꯟꯅ ꯍꯥꯎꯕꯒꯨꯝ ꯇꯧꯋꯤꯗ ꯑꯩꯒꯤꯗꯤ
ꯍꯥꯎꯋꯦ ꯃꯍꯥꯎꯒ ꯌꯥꯝꯅ ꯂꯩꯕ ꯍꯥꯏꯗꯤ ꯑꯗꯨꯨꯝ ꯇꯧꯔꯒ ꯀꯣꯠꯂ ꯈꯣꯠꯂ ꯆꯥꯕꯗꯩ ꯈꯤꯇꯪ ꯅꯤꯡꯖꯥ ꯑꯃ ꯈꯣꯏꯗꯧ ꯁꯥꯎꯅꯤꯡꯉꯦꯕ ꯑꯗꯨ ꯃꯇꯣ ꯉꯥꯛꯇ ꯑꯗꯨꯗꯤ ꯑꯗꯨꯝ ꯁꯥꯏꯕ ꯌꯥꯔꯦ ꯑ ꯍꯥꯎꯋꯦ
ꯎꯝ ꯅꯣꯏꯔꯣꯗ ꯑꯗꯨ ꯄꯥꯟꯗꯨꯅꯦ ꯑꯁ ꯐꯝꯃꯒ ꯂꯩꯌꯦꯦ ꯅꯣꯏꯔꯣ ꯑꯗꯨ ꯄꯥꯝꯕꯤꯗꯣ ꯍꯧꯔꯝꯒꯅꯤ
ꯀꯗꯥꯥꯏꯗꯒꯤꯅꯣꯗꯣ ꯍꯧꯗꯦ ꯍꯧꯔꯗꯤ ꯄꯥꯝꯕꯤꯗꯨ ꯎꯔꯣꯏꯗ꯭ꯔꯣ ꯍꯧꯗꯕꯩꯅꯦ ꯄꯥꯝꯕꯤ ꯃꯁꯛ ꯈꯪꯗ꯭꯭ꯔꯔꯤꯁꯦ
ꯍꯥꯏꯗꯤ ꯅꯪ ꯍꯧꯖꯤꯛ ꯂꯩꯕ ꯃꯐꯝꯅ ꯍꯥꯏꯕ ꯑꯗꯨ ꯄꯥꯝꯕꯤ ꯃꯅꯥꯗꯣ ꯑꯗꯨ ꯄꯥꯝꯕꯤ ꯃꯅꯥꯗꯣ ꯑꯗꯨꯒ ꯉꯥ ꯁꯤꯕꯅꯦ
ꯉꯥ ꯁꯤꯌꯦ
ꯎꯝ
ꯑꯗꯨ ꯄꯥꯝꯕꯤ ꯃꯅꯥꯗꯣ ꯑꯣ ꯑ ꯇꯨꯔꯦꯜꯗꯒ ꯊꯥꯗꯔꯗꯤ ꯉꯥꯅꯒ ꯆꯥꯔꯗꯤ ꯉꯥ ꯁꯤꯔ
ꯆꯥꯕꯗꯤ ꯉꯝꯃꯣꯏ ꯉꯥꯗꯣ ꯁꯨꯒꯥꯏꯔꯒꯀꯣ
ꯑꯥ
ꯁꯨꯒꯥꯏꯔꯒ ꯇꯨꯔꯦꯟ ꯂꯣꯏ ꯎꯝ ꯎꯝ ꯇꯨꯔꯦꯜ ꯍꯥꯏꯔꯤꯁꯤ ꯇꯨꯔꯦꯜ ꯃꯆꯥ ꯑꯃ ꯏꯁꯤꯡ ꯈꯤꯇꯪ ꯇꯪ ꯆꯦꯟꯕꯗꯣ
ꯎꯝ
ꯂꯧꯕ ꯂꯧꯕꯨꯛꯇ ꯏꯁꯤꯡ ꯄꯨꯅꯤꯡꯉꯥꯏ ꯗ꯭ꯔꯦꯟ ꯁꯦꯝꯕꯗꯣ
ꯑꯥ ꯂꯧꯈꯣꯡꯗꯒ ꯉꯥ ꯐꯥꯕ ꯀꯥꯏꯅ ꯍꯥꯏꯅꯕꯗꯣ ꯑꯦ ꯑꯗꯨꯝ ꯀꯥꯟꯗ ꯁꯤꯖꯤꯟꯅꯕ ꯌꯥꯅꯤꯅꯦ
ꯎꯝ ꯃꯅꯥꯗꯣ ꯌꯥꯝ ꯀꯩꯅꯣ ꯇꯧꯕꯅꯦ ꯎꯝ ꯌꯥꯝ ꯁꯥ ꯃꯣꯔꯣꯛ ꯁꯥꯕꯒꯨꯝꯕꯅꯁꯨ ꯁꯥꯗꯕꯀꯣ ꯐꯖꯅ ꯁꯥꯕ ꯑꯗꯨ ꯃꯅꯥꯗꯣ
ꯆꯥꯔꯕꯣ ꯃꯤꯁꯨ ꯆꯥꯕ ꯌꯥꯕ꯭ꯔꯣ
ꯁꯥꯕ ꯌꯥꯗꯦ ꯀꯥꯢꯗꯒꯤ ꯑꯗ ꯏꯃꯥꯟꯅꯕꯁꯤꯡꯅ ꯑꯁ ꯑꯗꯨ ꯃꯅꯥꯗꯨ ꯌꯥ ꯁꯦꯡꯉꯨ ꯌꯥ ꯌꯥꯝꯅ ꯅꯥꯜꯂꯛꯄꯅꯦ ꯍꯥꯏꯕ ꯑꯁ ꯑꯩꯈꯣꯏ ꯁꯦꯡꯉꯦ
ꯅꯣꯡ ꯅꯤꯅꯤ ꯍꯨꯝꯅꯤꯃꯨꯛ ꯆꯥꯛ ꯆꯥꯕ ꯌꯥ ꯍꯞꯇꯥ ꯑꯃꯃꯨꯛ ꯆꯥꯛ ꯆꯥꯕ ꯌꯥꯔꯝꯃꯣꯏ
ꯎ
ꯃꯥ ꯉꯥꯁꯤꯒꯦ ꯍꯥꯏꯕꯗꯣ ꯁꯥ ꯁꯥꯕꯒꯤꯅꯦꯕ ꯀꯩꯅꯣ ꯃꯅꯥꯗꯣ ꯌꯥꯝꯅ ꯁꯥꯏꯌꯦꯕ ꯃꯅꯥ ꯁꯥꯕꯗꯣ ꯑꯁ ꯂꯣꯏꯅꯃꯛ ꯀꯩꯅꯣ ꯅ ꯎꯪ
ꯏꯁꯤꯡ ꯁꯥꯔꯛꯄ ꯀꯥꯟꯗ ꯀꯩꯅꯣ ꯈꯣꯠꯀꯠꯂꯨꯕꯗꯣ ꯀꯩꯅꯣ ꯄꯣꯝꯂꯛꯄꯗꯣ
ꯍꯣꯏ
ꯑꯗꯒꯤ ꯆꯥꯡꯗ ꯊꯣꯛꯂꯛꯇꯣꯏꯅꯤ ꯑ ꯆꯤꯟꯒꯥꯁꯦ ꯄꯨꯔꯥ ꯃꯆꯨ ꯑꯃ ꯑꯣꯜꯂꯛꯄꯅꯤꯍꯦ ꯅꯣꯛꯄ ꯌꯥꯗꯕꯅꯤ ꯆꯤꯡ ꯐꯖꯅ ꯑꯣꯞꯄꯒ ꯂꯩ ꯃ ꯑꯗꯨ ꯑꯗꯨꯃ ꯊ ꯊꯁꯤ
ꯎꯝ ꯎꯝ
ꯂꯩꯔꯝꯒꯅꯤ ꯀꯩꯔꯤꯝꯇ ꯆꯥꯗꯝ ꯆꯥꯕ ꯌꯥꯗꯕꯗꯣ ꯑꯁ
ꯑꯁ ꯑꯗꯨꯕꯨ ꯑꯄꯪꯒꯤ ꯇꯥꯏꯞꯇꯒꯤ ꯌꯥꯒ ꯁꯦꯡꯉꯤꯅꯦꯕ ꯎꯝ
ꯌꯥ ꯌꯥ ꯌꯥ ꯅꯥꯂꯦ ꯍꯥꯏ ꯒꯤ ꯁꯦꯡꯕꯅꯤꯅꯦ ꯑꯩꯈꯣꯏꯗꯤ
ꯌꯥꯗꯣ ꯌꯥꯝ ꯅꯥꯟꯗ꯭ꯔꯕ ꯅꯥꯟꯂꯦ ꯍꯥꯏꯕ ꯒꯤ ꯁꯦꯡꯅꯤꯉꯤꯗꯣ ꯌꯥꯊꯤꯉꯥꯇ
ꯑꯁ ꯆꯥꯛ ꯐꯥꯎ ꯆꯥꯕ ꯌꯥꯗꯦ ꯆꯥ ꯐꯥꯎ ꯐꯖꯅ ꯆꯥꯕ ꯌꯥꯗꯦ ꯑꯗꯨꯗ ꯅꯣꯡ ꯅꯤꯅꯤ ꯍꯨꯝꯅꯤꯃꯨꯛꯛꯇ ꯑꯁ ꯍꯞꯇꯥ ꯑꯃꯕꯨꯨꯗꯤꯛ ꯅꯥꯏꯌꯦ ꯫
ꯃꯆꯨ ꯗꯣ ꯑꯃꯨꯛꯀ ꯃꯨꯠꯄꯗꯌꯥꯝꯅ ꯂꯨꯏ
ꯁꯤ ꯌꯥꯝ ꯂꯧꯝꯅꯤꯡꯉꯦ ꯑꯗꯩꯗ
ꯆꯦꯔꯔꯦ ꯈꯨꯏꯪꯁꯤꯗꯤ ꯂꯩꯇꯔꯦꯍꯦ ꯅꯨꯡꯁꯠꯁꯦ ꯌꯥꯝ ꯀꯟꯅ ꯀꯟꯅ ꯁꯤꯠꯂꯦꯕ
ꯍꯧꯖꯤꯛ ꯁꯤꯠꯄꯔꯣ
ꯑꯩ ꯍꯧꯖꯤꯛ ꯃꯄꯥꯟꯗ ꯂꯩꯔꯤꯅꯤ
ꯌꯥꯝꯅ ꯅꯨꯡꯉꯥꯏꯔꯝꯃꯅꯤꯀꯣ ꯨꯚꯏꯒꯗꯣ ꯌꯦꯡꯕꯅ
ꯚ꯭ꯌꯨꯁꯤ ꯌꯦꯡꯅ ꯌꯦꯡꯅ ꯊꯛꯇꯒ ꯅꯤꯛꯑꯦ ꯏꯪꯕꯒꯤ
ꯑꯥ ꯐꯨꯔꯤꯠ ꯑꯊꯥꯕ ꯍꯥꯞꯇꯕꯒꯤꯅꯤ ꯅꯪ ꯅꯤꯛꯄꯗꯣ
ꯑꯦ
ꯀꯣ
ꯃꯥꯅꯦ
ꯎꯝ
ꯑ ꯍꯧꯖꯤꯛ ꯑꯩꯈꯣꯏ ꯑꯩꯈꯣꯏꯔꯣꯝꯗꯁꯨ ꯀꯥꯂꯦꯟ ꯀꯥꯂꯦꯟ ꯑꯣꯏꯔꯤ ꯅꯣꯡꯖꯨꯊꯥ ꯑꯣꯏꯔꯤꯅ ꯅꯣꯡꯖꯨꯊꯥ ꯑꯣꯏ ꯑꯣꯏꯔꯁꯨ ꯑꯩꯗꯤ ꯀꯥꯂꯦꯟꯒꯤ ꯀꯥꯂꯦꯟ ꯊꯥꯥꯗꯁꯨꯀꯣ ꯑꯩ ꯇꯨꯝꯒꯅ ꯕ꯭ꯂꯦꯡꯀꯦꯠ ꯑꯍꯨꯝꯅꯦ
ꯑꯩ ꯀꯥꯂꯦꯟ ꯊꯥ ꯑꯣꯏꯔꯁꯨ ꯑꯗꯨꯝ ꯑꯊꯥꯕ ꯁꯨꯞꯄ ꯑꯗꯨꯝ ꯇꯨꯝꯃꯦ ꯍꯩꯅꯗꯦꯕ ꯁꯨꯝ ꯇꯨꯝꯈꯤꯕꯗꯣ ꯑꯗꯨꯒꯤ
ꯈꯪꯗꯦ ꯑꯩꯁꯨ ꯑꯗꯨꯃꯥꯏꯅ ꯑꯣꯏꯕꯒꯤꯔ ꯈꯪꯗꯦ ꯁꯨꯡꯍꯩ ꯍꯩꯅꯗꯦ ꯕꯪꯀꯦꯠ ꯑꯍꯨꯝꯅꯤ ꯏꯃꯥꯟꯅꯕ ꯃꯌꯥꯝ ꯑꯩꯕꯨꯨ ꯏꯃꯥꯟꯅꯕ ꯃꯌꯥꯝ ꯑꯩꯕꯨ ꯅꯣꯛꯑꯒ ꯂꯩꯕꯅꯦ ꯑꯁ ꯑꯩꯅ ꯕꯪꯀꯦꯠ ꯍꯣꯝ ꯄꯥꯏ ꯍꯥꯏꯔꯒ ꯑꯁꯤ
ꯀꯥꯂꯦꯟ ꯑꯣꯏꯔꯁꯨ ꯢꯪꯊꯝꯊꯥ ꯑꯣꯏꯔꯁꯨ ꯐꯦꯟꯁꯨ ꯑꯗꯨꯝ ꯊꯥꯔ ꯇꯨꯝꯃꯦ ꯑꯩꯗꯤ ꯅꯨꯡꯉꯥꯏꯕ ꯉꯥꯎꯗꯦꯗ ꯀꯨꯟ ꯃꯔꯤ ꯊꯥꯔꯒ ꯇꯨꯝꯃꯒ ꯂꯩꯕ ꯉꯝꯃꯦ ꯐꯩꯖꯨꯞ ꯑꯊꯥꯕ ꯑꯃ ꯁꯨꯞꯆꯜꯂꯒ ꯀꯣ ꯑꯁ ꯈꯨꯅꯨꯡꯉꯥꯏꯗꯤ ꯄꯨꯔꯥ ꯁꯪꯁꯥꯔ ꯑꯃꯗꯅꯦ ꯂꯩꯗꯣꯏꯖꯦ
ꯏꯁ ꯁꯪꯁꯥꯠ ꯑꯅꯤꯗꯗꯤ ꯂꯩꯇ꯭ꯔꯣ
ꯑꯃꯗ
ꯑꯃꯗ
ꯅꯪꯗꯤ ꯁꯦꯠ ꯊꯣꯛꯂꯛꯀꯅꯤ ꯍꯥꯏꯕ
ꯀꯩꯕ
ꯅꯪꯗꯤ ꯁꯦꯊꯣꯔꯛꯀꯅꯤ ꯍꯥꯏꯕ
ꯀꯩ ꯍꯥꯏꯅꯣ ꯇꯥꯗꯦ
ꯅꯪ ꯗꯤꯁ ꯌꯥꯔ ꯀꯣ ꯀꯨꯝꯁꯤ ꯊꯣ ꯊꯣꯛꯂꯛꯇꯣꯏ ꯅꯠꯇ꯭ꯔꯣ ꯍꯥꯏꯕ
ꯍꯣꯏ ꯑꯣ ꯅꯦꯛꯁ ꯌꯔ ꯍꯥꯏꯔꯣ ꯍꯧꯖꯤꯛꯀꯤꯗꯣ
ꯀꯨꯝꯁꯤ ꯍꯥꯏꯕ ꯀꯨꯝꯁꯤ ꯍꯥꯏꯕ
ꯑꯗꯨ ꯍꯥꯏꯗ꯭ꯔꯤꯉꯩꯗ ꯃꯃꯥꯡꯗ ꯍꯥꯏꯔꯝꯕꯗꯣ ꯅꯪ ꯅꯦꯛꯁ ꯌꯥꯔꯗ ꯊꯣꯛꯂꯛꯀꯅꯤ ꯍꯥꯏꯕ ꯅꯠꯇ꯭ꯔꯣ ꯍꯥꯏ ꯅꯠꯇ꯭ꯔꯣ ꯅꯦꯛꯁ ꯌꯥꯔꯗꯣ ꯑꯩꯅ ꯀꯔꯤꯅꯣ ꯃꯥꯅ ꯉꯥꯡꯉꯁꯤꯕꯨꯅ ꯈꯟꯕ ꯐꯖꯅ ꯂꯧꯁꯟꯕ ꯉꯝ ꯍꯩ ꯉꯝꯗꯕꯒꯤ
ꯏꯁ ꯃꯤ ꯃꯆꯥꯗꯤ ꯍꯦꯔꯣ ꯎꯔꯅꯤꯅꯦ ꯍꯥ ꯌꯥꯝ ꯍꯔꯥꯎꯔꯦꯅꯦ ꯑꯦ ꯅꯣꯏ ꯍꯦꯔꯣꯗꯤ ꯇꯨꯝꯈ꯭ꯔꯥꯕ꯭ꯔꯥ
ꯑꯁ ꯃꯥꯏ ꯃꯃꯥꯟꯅꯕꯒꯤ ꯕꯔꯗꯗꯦꯒꯤꯅꯦꯅ ꯍꯧꯖꯤꯛ ꯃꯣꯏꯒꯤ ꯌꯨꯝꯒꯤ ꯃꯅꯥꯛꯇ ꯃꯃꯥꯟꯅꯕ ꯑꯃ ꯂꯩꯌꯦ ꯃꯥꯒ ꯃꯤꯡ ꯆꯞ ꯃꯥꯟꯅꯕ
ꯎꯝ
ꯑꯗꯨꯒꯤ ꯉꯥꯅꯨ ꯆꯥꯅꯤꯅ ꯉꯥꯅꯨ ꯊꯣꯡꯉꯤ ꯍꯥꯏꯕꯅꯦ ꯍꯧꯖꯤꯛ ꯂꯣꯏꯒ꯭ꯔꯕꯅꯦ ꯆꯥꯕ ꯂꯣꯏꯔ ꯍꯥꯏꯔꯛꯀꯦ ꯍꯥꯢꯔꯛ ꯑꯝꯕꯅꯦ
ꯍꯧꯖꯤꯛ ꯆꯥꯕ ꯂꯣꯏꯗ꯭ꯔꯤ
ꯂꯣꯏꯗ꯭ꯔꯤ
ꯑꯁ
ꯆꯥꯔꯝꯗꯧ ꯃꯥꯜꯂꯦ ꯅꯪ ꯉꯥꯅꯨ ꯊꯣꯡꯕꯗ ꯀꯤꯂꯣ ꯇꯪꯈꯥꯏꯃꯨꯛꯇꯤ ꯆꯥꯕ ꯉꯝꯒꯗ꯭ꯔꯣ
ꯉꯃꯣꯏꯗ ꯀꯔꯥꯢꯗꯒꯤꯅꯦ ꯑꯗꯨ ꯌꯥꯝꯗꯣ ꯁꯤꯔꯅꯤ ꯑꯗꯨ ꯆꯥꯔꯗꯤ
ꯏꯁꯁ ꯑꯩꯗꯤ ꯉꯝꯒꯗꯕ ꯃꯥꯜꯜꯂꯤꯗ ꯀꯤꯂꯣ ꯇꯪꯈꯥꯏꯃꯨꯛꯇꯤ ꯑꯁ ꯈꯣꯏ ꯈꯨꯟ ꯑꯩꯈꯣꯏ ꯈꯨꯟ ꯀꯣ ꯑꯩꯈꯣꯏ ꯐꯦꯔꯋꯦꯜ ꯇꯧꯕ ꯐꯦꯔꯋꯦꯜ ꯇꯧꯕꯗꯣ ꯐꯦꯔꯋꯦꯜ ꯇꯧꯕꯗꯨ ꯃꯤ ꯃꯥꯔꯐꯨ ꯌꯥꯡꯈꯩ ꯁꯨꯔꯦ ꯌꯥꯡꯈꯩ ꯁꯨꯒꯗꯕꯗꯣ ꯌꯦꯟ ꯀꯤꯂꯣ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯥꯜ ꯆꯥꯕ ꯉꯝꯃꯦ ꯂꯦꯟꯗꯦ
ꯋꯥ
ꯑꯗꯁꯨ ꯂꯩꯁꯥꯕꯤꯁꯨ ꯂꯩꯁꯥꯕꯤꯁꯨ ꯐꯖꯅ ꯌꯥꯎꯋꯦ ꯂꯩꯁꯥꯕꯤꯁꯨ ꯇ꯭ꯋꯦꯟꯇꯤꯃꯨꯛ ꯍꯦꯟꯂꯝꯒꯅꯤ
ꯐꯖꯟꯅ ꯆꯥꯔꯦꯀꯣ
ꯋꯥ ꯌꯥꯝꯅꯒ ꯆꯥꯅꯤꯡꯕꯀꯥ ꯆꯥꯅꯤꯡꯕꯒ ꯐꯥꯎꯔꯀꯥꯟꯗꯗꯤ ꯑꯁ ꯑꯩ ꯀꯦꯖꯤ ꯑꯃ ꯆꯥꯕ ꯉꯝꯅꯤ ꯀꯥꯏꯅ ꯋꯥꯈꯜꯗꯒꯗꯤ ꯈꯟ ꯅꯤꯕꯀꯣ ꯗꯣ ꯆꯥꯔꯀꯥꯟꯗ ꯃꯇꯨꯝ ꯑꯅꯤ ꯑꯍꯨꯝ ꯆꯥꯕꯗꯩ ꯄꯨꯛ ꯊꯪꯒꯛꯈ꯭ꯔꯅꯤ
ꯑꯗꯨꯒ ꯑꯩꯈꯣꯏ ꯄꯤꯛꯅꯤꯛ ꯆꯠꯄꯀꯣ ꯄꯤꯛꯅꯤꯛ ꯆꯠꯄꯗꯣ
ꯅꯒꯤ ꯅꯣꯡꯃ ꯑꯩꯅ ꯌꯦꯟ ꯀꯦ ꯖꯤ ꯑꯃ
ꯍꯜꯂꯣ
ꯃꯤ ꯇꯔꯦꯠ ꯀ ꯍꯥ ꯇꯥꯏ
ꯅ ꯅꯪ ꯍꯥꯏꯔꯛꯑꯣ ꯑꯗꯨꯒꯤꯗ ꯌꯦꯟ ꯀꯦꯖꯤ ꯀꯦꯖꯤ ꯑꯃꯒꯤꯗꯣ ꯅꯪ ꯌꯦꯡ ꯀꯦꯖꯤ ꯑꯃ ꯍꯥꯏꯕꯗꯣ ꯍꯥꯏꯌꯨ
ꯑꯁ ꯑꯩꯅ